ꯍꯜꯂꯣ ꯑꯧ ꯑꯧ ꯇꯥꯔꯦ ꯇꯥꯔꯦ ꯇꯥꯔꯦ
ꯎꯝ ꯑꯩꯗꯤ ꯉꯁꯥꯏꯗꯒꯤꯅꯦ ꯅꯨꯡꯉꯥꯏꯇꯕꯤꯗ ꯑꯗꯨꯝ ꯇꯧ ꯂꯩꯕꯒꯤ ꯇꯧꯗꯕꯅꯤꯅ ꯑꯩꯅ
ꯑꯣ ꯍꯣꯏ ꯍꯧꯖꯤꯛꯄꯨꯗꯤ ꯌꯥꯔꯦ ꯌꯥꯔ ꯇꯔ
ꯎꯝ ꯍꯥꯏꯗꯤꯄ ꯄꯀꯣ ꯍꯥꯏꯗꯄꯧꯕ
ꯑꯥꯎ ꯑꯗꯨꯃꯥꯏꯅ ꯇꯧꯔꯀꯥꯟꯗ ꯑꯩ ꯌꯥꯕꯅꯦ
ꯎ ꯑꯁ ꯃꯁꯤꯗꯤ ꯐꯅꯥ ꯃꯥꯡꯈ꯭ꯔꯦꯗ ꯑꯩꯅ ꯄ ꯁꯨꯝ ꯋꯥꯈꯜ ꯑꯣꯏꯗꯕꯒꯤꯅꯦ ꯇꯧ ꯇꯧꯊꯣꯛꯎꯗꯕ
ꯑꯣ ꯀꯩꯁꯨ ꯀꯥꯏꯗꯗ ꯑꯗꯨꯝ
ꯍ
ꯀꯩꯅꯣ ꯇꯧꯕ꯭ꯔꯣ ꯅꯣꯡꯕꯨ ꯇꯥꯕ꯭ꯔꯣ
ꯅꯣꯡꯗꯤ ꯇꯥꯗꯦꯅꯦ ꯍꯥꯏꯕꯣ ꯑꯌꯨꯛꯇꯣ ꯈꯔ ꯇꯥꯔꯝꯃꯦ ꯑꯗꯨꯕꯨ ꯍꯧꯖꯤꯛꯇꯤ ꯇꯥꯗ꯭ꯔꯦ ꯑꯗꯨꯒ ꯑꯁ ꯃꯪꯕꯨꯗꯤ ꯂꯣꯏ ꯃꯥꯡꯖꯜꯂꯛꯑꯦ ꯍꯧꯖꯤꯛ ꯌꯥꯗ꯭꯭ꯔꯦ ꯃꯝꯖꯟꯗ꯭ꯔꯗꯤ
ꯑꯣ
ꯇꯥꯕꯗꯨꯅ ꯐꯔꯦ ꯑꯗ ꯍꯧꯖꯤꯛꯇꯤ ꯂꯧꯎ ꯁꯤꯡꯎꯕ ꯃꯇꯝꯅꯤꯅ ꯈꯔ ꯏꯁꯤꯡ ꯈꯔ ꯂꯩꯅꯕ ꯍꯥꯏꯇꯥꯔꯦ
ꯍꯥꯏ ꯇꯥꯕꯖꯦ ꯅꯧ ꯃꯐꯝꯗꯗꯤ ꯄꯥꯡ ꯇꯥꯗ꯭ꯔꯤꯅꯤ ꯈꯗ ꯗ꯭ꯔꯦꯟꯅ ꯅꯅꯨꯡ ꯅꯥꯇꯩ ꯆꯥꯗꯕ ꯃꯐꯝꯗ ꯇꯥꯟꯅꯔꯦ ꯄꯨꯡꯊꯨꯝ ꯊꯨꯝꯅ ꯂꯩꯔ ꯁ꯭ꯋꯥꯏꯗ
ꯑꯣ
ꯍꯥꯏꯗꯤ ꯂꯧꯒꯗꯕ ꯃꯐꯝꯗ ꯈꯔ ꯇꯥꯕꯤꯔꯗꯤ ꯐꯩꯗ ꯆꯪ
ꯍꯣꯏ ꯑꯗꯨꯅꯦ ꯑꯗꯨꯝꯕ ꯃꯐꯝꯗ ꯈꯔ ꯇꯥꯔꯗꯤ ꯂꯧ ꯍꯧꯖꯤꯛ ꯀꯩꯅꯣ ꯇꯧꯗꯦꯅ ꯏꯁꯤꯡ ꯂꯩꯇꯦꯅ ꯌꯥꯝ ꯍꯥꯏꯅꯩꯌꯦꯕ ꯃꯤꯁꯤꯡꯁꯤꯀꯣ
ꯎꯝ ꯏꯁꯤꯡꯕꯨ ꯆꯤꯡꯅꯔꯤꯅꯤ ꯆꯤꯡꯉ ꯈꯗꯧꯅꯒꯤ ꯂꯩꯇꯕꯕꯨ ꯂꯩꯇꯗꯅꯤ ꯆꯕꯥ ꯍꯏꯁꯤꯁꯨ ꯄꯩꯁꯥꯅꯤꯗꯣ
ꯅꯣꯡ ꯇꯥꯕꯁꯤꯁꯨ ꯏꯁꯤꯡꯁꯦ ꯀꯟꯅ ꯇꯥꯗꯕ ꯍꯥꯏꯇꯥꯔꯦꯅꯦ ꯈꯤꯇꯪ ꯃꯀꯨꯞ ꯃꯀꯨꯞꯀꯨꯝꯕ ꯇꯥꯔ ꯍꯦ ꯇꯣꯛꯄ꯭ꯔ ꯑꯃ ꯑꯗꯨꯃꯥꯏꯅ ꯇꯧꯋꯦ
ꯃꯗꯤ ꯍ ꯄꯁꯤ ꯃꯥꯁꯨ ꯊꯦꯡꯉꯅꯤ ꯀꯩꯅꯣ ꯇꯧꯔꯕꯅꯤꯅ ꯅꯣꯡ ꯏꯁꯤꯡꯗꯣ ꯐꯖꯅ ꯁꯨꯗꯃꯅ ꯂꯧꯕ ꯀꯩꯁꯨ ꯈꯔ ꯊꯦꯡꯊꯔꯅꯤ
ꯎꯝ
ꯍꯣꯏ ꯃꯇꯝ ꯃꯇꯝꯅ ꯑꯍꯣꯡꯕ ꯍꯥꯏ
ꯃꯇꯝꯇꯪꯗꯤ ꯈꯔꯗꯤ ꯅꯣꯡꯁꯦ ꯈꯔ ꯂꯤꯛꯄ ꯃꯥꯜꯂꯦꯀꯣ
ꯍꯣꯏ ꯍꯣꯏ ꯅꯣꯡꯁꯦ ꯑꯗꯨꯅꯦ ꯂꯤꯛꯄ ꯃꯥꯜꯂꯦ ꯑꯩꯅ ꯍꯥꯏꯁꯦ ꯅꯣꯡꯁꯦ ꯗꯖꯝ ꯇꯝ ꯝ ꯇꯥꯔꯒ ꯑꯩꯈꯣꯏꯒꯤ ꯏꯁꯤꯡ ꯊꯨꯝꯕ ꯌꯥꯕꯒꯤ ꯃꯑꯣꯡꯗ ꯇꯥꯗꯕꯗꯨꯀꯣ ꯍꯥꯏꯗꯤ ꯃꯃꯥꯡ ꯃꯃꯥꯡ ꯀꯩꯅꯣꯗꯒꯗꯤ ꯏꯁꯤꯡꯒꯨꯝꯕꯒ ꯌꯥꯝ ꯆꯥꯎꯅꯩꯗꯅ
ꯁꯌꯥꯟ ꯆꯕꯕꯨ ꯆꯥꯎꯔꯤꯅꯤꯅꯦ ꯑꯩꯈꯣꯏꯔꯣꯝꯗꯁꯨ
ꯍꯣꯏ ꯑꯗꯣ ꯍꯟꯗꯛꯅ ꯑꯃꯨꯛ ꯅꯣꯡꯁꯦ ꯑꯩꯈꯣꯏꯒꯤ ꯃꯀꯨꯞ ꯃꯀꯨꯞ ꯆꯨꯔꯒ ꯃꯤ ꯆꯠꯊꯣꯛꯄ ꯈꯣꯠꯇꯣꯛꯄꯗ ꯅꯨꯡꯉꯥꯏꯍꯟꯗꯕꯩ ꯅꯣꯡ ꯈꯨꯠꯆꯨ ꯑꯣꯏꯅ ꯇꯧꯕꯗꯣ
ꯎꯝ ꯇꯧꯋꯦ ꯑꯗꯨꯅꯦ ꯆꯠꯊꯣꯛꯑꯀꯥꯟꯗ ꯌꯥꯝ ꯅꯨꯡꯉꯥꯏꯖꯦ ꯑꯗꯩ ꯏꯁꯤꯡꯁꯤꯅ ꯏꯁꯤꯡ ꯀꯩ ꯍꯥꯏꯅꯤ ꯏꯁꯤꯡ ꯑꯣꯏꯅ ꯁꯤꯖꯤꯟꯅ ꯌꯥꯅꯕ ꯃꯑꯣꯡꯗꯗꯤ ꯆꯨꯔꯛꯄꯗꯤ ꯅꯠꯇꯕ
ꯍꯣꯏ ꯍꯣꯏ ꯑꯗꯨꯅꯦ ꯍꯥꯏꯁꯦ ꯑꯗꯨꯃꯥꯏꯅ ꯑꯣꯏꯅ ꯇꯧꯔꯦ ꯍꯟꯗꯛꯁꯦ
ꯆꯨꯕꯗꯤ ꯍꯧꯖꯤꯛꯄꯨꯗꯤ ꯃꯇꯝꯗꯗꯤ ꯑꯣꯏꯔꯅꯤ ꯈꯔꯗꯤ ꯑꯗꯨꯝ ꯄꯤꯄꯥ ꯄꯤꯄꯥꯗꯤ ꯈꯔꯗꯤ ꯆꯨꯒꯅꯤ
ꯍꯣꯏ ꯃꯇꯝ ꯍꯥꯏꯗꯣ ꯍꯧꯖꯤꯛ ꯑꯗꯨꯝ ꯑꯣꯏꯔꯣ ꯏꯉꯥ ꯏꯉꯦꯟ ꯍꯥꯏꯇꯥꯔꯦ ꯏ ꯉꯥ ꯏꯉꯦꯟꯁꯨ ꯅꯣꯡ ꯆꯨꯏꯒ ꯍꯥꯏꯅꯔꯤꯅꯦ ꯑꯗꯣ ꯈꯪꯗꯦ ꯍꯟꯗꯛꯁꯦ
ꯎꯝ ꯋꯥꯄ ꯃꯥ
ꯑꯗꯨ ꯀꯩꯅꯣꯗꯤ ꯍꯗꯣꯛ
ꯈꯔ ꯆꯨꯔꯝꯃꯤꯀꯥꯟꯗꯗꯤ ꯈꯔ ꯊꯔꯝꯃꯦ ꯍꯧꯖꯤꯛꯇꯤ ꯄꯨꯔꯥ ꯑꯣꯡꯈꯠꯂ ꯀꯩꯅꯣꯝ ꯇꯧꯔꯦꯕꯣ
ꯑꯍꯣꯏ ꯍꯣꯏ ꯅꯨꯡꯗ ꯌꯥꯝ ꯅꯨꯡꯉꯥꯏꯇꯕꯅꯤ ꯑꯗꯨꯃꯥꯏꯅ ꯅꯣꯡ ꯆꯨꯔꯝꯗꯥꯏꯒꯤ ꯑꯣꯝ ꯆꯥꯛꯅꯕꯁꯦ ꯌꯥꯝ ꯋꯥꯕꯅꯦ ꯈꯥꯡꯕ
ꯍꯣꯏ
ꯎꯝ ꯇꯥꯗꯤ ꯇꯥꯔꯅꯣ ꯈꯔꯗꯤ
ꯇꯥꯕ ꯇꯥꯔꯥꯅꯤ ꯐꯩ ꯍꯥꯏꯅꯤ ꯑꯩꯈꯣꯏꯅ ꯏꯁꯤꯡꯁꯨ ꯌꯥꯝ ꯋꯥꯏꯑꯦꯕ
ꯎꯝ
ꯂꯩꯗ꯭ꯔꯅꯤ ꯁꯤꯖꯤꯟꯅꯕꯗꯣ ꯀꯩꯅꯣ ꯇꯧꯗꯦ ꯑꯗꯨꯅ ꯂꯩꯕ ꯉꯥꯛꯇꯅꯦ ꯈꯔꯕꯨ ꯇꯥꯔꯗꯤ ꯐꯔꯦ
ꯎꯝ
ꯅꯣꯏꯗꯤ ꯏꯁꯤꯡ ꯀꯩꯀꯥꯗꯤ ꯑꯗꯨꯝ ꯂꯩꯅꯗꯕ
ꯑꯣ ꯑꯩꯈꯣꯏꯁꯦ ꯏꯁꯤꯡ ꯍꯣꯏ ꯀꯩꯅꯣ ꯇꯧꯗꯦ ꯂꯩꯅꯗꯦ ꯍꯥꯏꯇꯥꯥꯔꯦꯅꯦ ꯑꯗꯨꯝ ꯀꯩꯅꯣ ꯇꯧꯋꯦ ꯑꯩꯈꯣꯏꯒꯤ ꯏꯁꯤꯡ ꯑꯗꯨ ꯃꯔꯥꯡ ꯀꯥꯏ ꯏꯁꯤꯡꯒꯤꯗꯨꯕꯨꯗꯤ ꯑꯩꯅ ꯂꯩꯕ ꯃꯐꯝꯁꯦ ꯁꯤꯡꯗ ꯑꯗꯨꯝ ꯃꯔꯥꯡ ꯀꯥꯏꯑ
ꯁꯤꯁꯤꯡ ꯀꯩ ꯀꯃꯔꯥꯡ ꯀꯥꯏꯔꯔꯤ ꯐꯩꯔꯤꯕꯣ ꯑꯩꯈꯣꯏꯗꯤ ꯏꯁꯤꯡꯗꯤ ꯇꯣꯇꯤꯅꯦꯦꯅ ꯇꯔꯥ ꯃꯇꯝ ꯇꯥꯔꯛꯇꯣꯏꯅꯣꯒ ꯈꯪꯕꯖꯥꯠꯅꯠꯇꯦ
ꯍꯣꯏ ꯏꯁꯤꯡꯁꯦ ꯀꯩꯅꯣꯕꯨꯗꯤ ꯍꯥꯏꯗꯤ ꯂꯩꯌꯦꯕꯀꯣ ꯊꯛ ꯊꯛꯅꯕꯒꯤꯕꯨꯗꯤ ꯂꯩꯌꯦꯕ ꯊꯛꯅꯕ ꯅ ꯑꯩꯈꯣꯏꯒꯤ ꯀꯩꯅꯣꯗꯣ ꯑꯃ ꯕꯨꯇꯜ ꯃꯆꯥ ꯑꯃ ꯈꯤꯇꯪ ꯆꯥꯎꯕ ꯑꯃ ꯂꯩꯗꯅ ꯍꯣꯏ ꯖꯥꯒꯤꯗꯣ ꯑꯗꯨ ꯑꯗꯨꯗꯤ ꯂꯩꯌꯦꯕꯀꯣ ꯊꯛꯄꯒꯤꯗꯤ ꯑꯗꯨꯝ ꯂꯩꯔꯦ ꯑꯗꯨꯒ ꯑꯗꯨꯝ ꯑꯇꯣꯞꯄ ꯁꯤꯖꯤꯟꯅꯕꯒꯤꯗꯤ ꯂꯩꯇꯦ ꯑꯇꯣꯞꯄꯩꯕꯨꯗꯤ ꯌꯥꯝ ꯅꯨꯡꯉꯥꯏ ꯑꯗꯨꯝ ꯇꯥꯏ ꯍꯥꯏꯇꯥꯔꯦꯅꯦ
ꯎꯝ ꯑꯩꯈꯣꯏꯗꯨꯗ ꯂꯩꯕꯕꯨ ꯑꯗꯨꯝ ꯑꯗꯨꯁꯨ ꯂꯩꯅꯦ ꯊꯛꯅꯕꯁꯨ ꯇꯣꯉꯥꯟꯅ ꯍꯥꯏꯗꯤ ꯁꯤꯟꯗꯦꯛꯁꯀ ꯇꯧꯔꯒ ꯌꯣꯟꯕꯗꯣ ꯂꯩꯕꯗꯣ ꯑꯗꯨꯗꯤ ꯊꯛꯄꯗꯣ ꯅꯨꯡꯉꯥꯏꯇꯦꯗꯅ
ꯍꯣꯏ
ꯑꯗꯨꯗꯨꯗꯤ ꯑꯁ ꯑꯅꯤ ꯊꯣꯛꯅꯕꯨ ꯂꯩꯌꯦ ꯑꯗꯨꯝ ꯑꯩꯈꯣꯏ
ꯍꯣꯏ ꯁꯤꯖꯤꯟꯅꯅꯕ ꯑꯃꯒꯗꯒꯤ ꯊꯛꯅꯕ ꯑꯃꯒ ꯅꯠꯇ꯭ꯔꯥ ꯑꯗꯣ ꯏꯁꯤꯡꯗꯤ ꯏꯁꯤꯡꯗꯤ ꯊꯛꯄꯒꯤꯁꯤꯗꯤ ꯏꯁꯤꯡꯗꯤ ꯑꯐꯕ ꯊꯛꯄꯅꯗꯤ ꯈ꯭ꯋꯥꯏꯗꯩ
ꯍꯣꯏ ꯂꯩꯇꯕ ꯑꯃ ꯌꯥꯎꯗ꯭ꯔꯦ ꯑꯩꯈꯣꯏꯒꯤꯁꯤ ꯅꯣꯏꯗꯤ ꯏꯟꯖꯥꯡ ꯅꯥꯄꯤ ꯀꯀꯩ ꯊꯥꯐꯝ ꯆꯣꯠꯐꯝꯗꯤ ꯐꯖꯅ ꯂꯩꯕ꯭ꯔꯦ
ꯏꯟꯁꯥꯡ ꯅꯥꯄꯤ ꯊꯥꯐꯝꯁꯦ ꯌꯨꯝꯗꯗꯤ ꯂꯩꯌꯦꯀꯣ ꯑꯩꯁꯦ ꯍꯧꯖꯤꯛ ꯌꯨꯝꯗ ꯂꯩꯇꯦꯕ ꯃꯄꯥꯟ ꯂꯝꯗ ꯂꯩꯌꯦꯕ ꯑꯗꯨꯅ ꯁꯤꯗꯗꯤ ꯑꯗꯨꯝ ꯂꯣꯏꯅ ꯂꯩꯔꯦ ꯍꯥꯏꯇꯥꯔꯦꯅꯦ
ꯑꯗꯨ ꯂꯣꯏ ꯂꯩꯊꯕꯤ ꯉꯥꯛꯇꯅꯤꯅꯦ ꯅꯪꯁꯨꯣ
ꯍꯣꯏ ꯃꯥꯅꯦ ꯂꯩꯔꯤꯅꯦ ꯑꯗꯨꯗꯤ ꯏꯟꯊꯥꯡ ꯅꯥꯄꯤꯗꯤ ꯑꯗꯨꯝ ꯂꯩꯌꯦ ꯂꯩꯕ ꯍꯥꯏꯗꯤ ꯂꯩꯇ꯭ꯔꯗꯤ ꯀꯥꯏꯗꯩ ꯐꯪꯒꯅꯤ
ꯍꯣꯏ ꯑꯗꯨꯗꯗꯤ
ꯑꯍꯣꯏ ꯑꯗꯨꯃꯥꯏꯅ ꯇꯧꯋꯦ ꯑꯗꯨꯒ ꯌꯨꯝꯗꯕꯨꯗꯤ ꯀꯩꯅꯣ ꯑꯣꯏꯅ ꯊ ꯁꯥꯡ ꯅꯥꯄꯤ ꯊꯥꯐꯝ ꯀꯩꯀꯩ ꯂꯣꯏꯅ ꯂꯩ ꯑꯗꯨꯅ ꯃꯔꯥꯡ ꯀꯥꯏ ꯑꯩ ꯌꯨꯝꯗꯗꯤ
ꯑꯗꯨꯃꯥꯏꯅ ꯂꯩꯕꯗꯨ ꯅꯨꯡꯉꯥꯏ ꯍꯥꯏꯕꯅꯤ
ꯍꯣꯏ ꯁ꯭ꯋꯥꯏꯗꯗꯤ ꯌꯥꯝ ꯇꯥꯡꯉꯤꯗ ꯇꯥꯡꯉꯦ ꯍꯥꯏꯗꯤ ꯍꯣꯡꯕꯁꯨ ꯌꯥꯎꯋꯤ ꯑꯗꯩ ꯍꯣꯡꯕ ꯀꯩꯅꯣꯒꯨꯝꯕ ꯍꯥꯏꯗꯤ ꯑꯩꯈꯣꯏꯅ ꯆꯥꯅꯤꯡꯗꯕ ꯄꯣꯠꯇꯤ ꯌꯥꯝ ꯍꯣꯡꯉꯦ ꯑꯗꯨꯒ ꯑꯩꯈꯣꯏꯅ ꯑꯩꯈꯣꯏꯔꯣꯝꯅ
ꯇꯤꯂꯁꯅꯥ ꯃꯦ ꯍꯣꯡꯉ ꯌꯥꯏ ꯍꯣꯡꯣꯡꯕ
ꯑꯥꯎ ꯇꯤꯜꯍꯧ ꯆꯅꯝꯗꯤ ꯌꯥꯝ ꯍꯣꯡꯉꯦ ꯑꯗꯨꯝ ꯀꯩꯅꯣꯒꯤꯀꯣ ꯂꯨꯄꯥ ꯆꯥꯝꯃꯒꯤ ꯇꯤꯜꯍꯧꯒꯗꯤ ꯆꯥꯝꯃꯩ ꯀꯦꯖꯤ ꯃꯉꯥ ꯇꯔꯨꯛꯀ ꯄꯤ ꯌꯥꯎꯋꯦꯕꯀꯣ
ꯎꯝ
ꯑꯗꯨꯝꯕꯗꯤ ꯊꯣꯡꯉꯦ ꯑꯗꯩ ꯑꯂꯨꯒꯨꯝꯕ ꯑꯥꯂꯨ ꯍꯥꯏꯔꯤꯁꯦ ꯑꯥꯂꯨꯁꯤꯁꯨ ꯑꯩꯅ ꯍꯥꯏꯖꯤꯇꯥꯥꯟ ꯂꯨꯄꯥ ꯆꯥꯝꯃꯩ ꯀꯦ ꯖꯤ ꯑꯍꯨꯝ ꯃꯔꯤ ꯑꯗꯨꯃꯥꯏꯅ ꯇꯧꯋꯦ ꯑꯗꯨꯝꯕꯗꯤ ꯍꯣꯡꯉꯦ ꯑꯗꯨꯒ ꯀꯗꯣꯒꯨꯝꯕ ꯑꯩꯈꯣꯏꯔꯣꯝꯗ ꯆꯥꯕ ꯈꯣꯠꯄꯗꯤ ꯐꯪꯗꯦꯕꯀꯣ ꯄꯥꯛꯅ ꯑꯗꯣ ꯑꯗꯨꯒ ꯐꯪꯕꯗꯤ ꯂꯩꯌꯦ ꯑꯩꯈꯣꯏꯔꯣꯝꯒꯤ ꯗꯨꯀꯥꯟ ꯑꯗꯨꯗꯣ ꯇꯥꯡꯉꯦꯕ ꯃꯃꯜꯁꯦ ꯉꯥꯔꯤꯒꯗꯨꯁꯨ ꯑꯗꯨꯝ ꯍꯦꯟꯅ ꯍꯦꯟꯅ ꯌꯣꯟꯕꯗꯣ ꯇꯛꯈꯥꯏ ꯇꯪꯈꯥꯏ ꯍꯦꯟꯒꯠꯂꯒ ꯑꯗꯨꯅ ꯇꯥꯡꯉꯦ ꯍꯥꯏꯇꯥꯔꯦꯅꯦ
ꯑꯗꯨꯗꯤ ꯅꯪ ꯀꯩ ꯌꯨꯝꯗꯒꯤ ꯄꯨꯔꯒ ꯀꯩꯅꯣ ꯇꯧꯕ꯭ꯔꯥ ꯅꯪ ꯉꯥꯔꯤ ꯀꯩꯀꯩ ꯉꯥꯔꯤ ꯉꯇꯩ ꯉꯥ ꯑꯌꯥꯏꯕꯒꯨꯝꯕ ꯀꯩꯒꯨꯝꯕ ꯆꯥꯅꯤꯡ ꯇꯥꯗꯦ
ꯍꯣꯏ ꯑꯗꯨꯕꯨꯗꯤ ꯌꯨꯝꯗꯒꯤꯕꯨꯗꯤ ꯑꯗꯨꯝ ꯀꯩꯅꯣ ꯇꯧꯋꯦ ꯄꯨꯔꯒ ꯑꯩꯈꯣꯏ ꯑꯗꯨꯝ ꯋꯥꯠꯇꯅꯕ ꯊꯝꯃꯦꯕ ꯑꯗꯨꯝꯕꯗꯤ ꯋꯥꯠꯇꯅꯕ ꯊꯝꯃꯦ ꯑꯗꯒꯤ ꯋꯥꯠꯂꯒꯁꯨ ꯑꯗꯨꯝ ꯌꯨꯝꯗꯒꯤ ꯊꯥꯔꯛꯄꯁꯨ ꯌꯥꯎꯋꯦꯕꯀꯣ ꯍꯥꯏꯗꯤ ꯁꯤꯗꯒꯤ ꯂꯩꯕꯗꯨꯁꯨ ꯊꯥꯔꯛꯄꯗꯨꯅ ꯍꯦꯟꯅ ꯐꯔꯦ ꯍꯥꯏꯗꯤ ꯨꯝ ꯄꯩꯁꯥ ꯈꯛꯇꯪ ꯆꯪꯉꯒꯁꯨ ꯑꯗꯨꯅ ꯌꯥꯝꯅꯁꯨ ꯊꯥꯔꯛꯑꯦ ꯑꯗꯒꯤ ꯑꯍꯥꯎꯕꯁꯨ ꯐꯪꯉꯦꯗꯅꯀꯣ
ꯎꯝ
ꯑꯗꯨꯅ ꯐꯩꯉꯦꯅ ꯑꯗꯨꯃꯥꯏꯅ ꯇꯧꯋꯦ ꯑꯗꯨꯒ ꯑꯇꯣꯞꯄ ꯏꯟꯐꯥꯡꯜ ꯅꯥꯄꯤꯒꯤ ꯀꯩꯅꯣꯒꯨꯝꯕꯗꯤ ꯌꯥꯝ ꯍꯣꯡꯉꯦ ꯑꯇꯣꯞ ꯑꯇꯣꯞꯄ ꯁꯦꯕꯣꯠꯀꯨꯝꯕꯒꯁꯨ ꯑꯗꯨꯝ ꯊꯣꯛꯑꯦ ꯍꯧꯖꯤꯛꯇꯤ
ꯑꯣ ꯑꯗꯨ ꯑꯗꯨꯝ ꯐꯪꯕ꯭ꯔꯣ
ꯐꯪꯉꯦ ꯁꯦ ꯕꯣꯠꯇꯗꯤ ꯃꯔꯥꯡ ꯀꯥꯏꯔꯦ
ꯁꯦꯕꯣꯠꯇꯣ ꯑꯩꯈꯣꯏ ꯁꯤꯗ ꯐꯪꯕ ꯁꯦꯕꯣꯠꯇꯨꯒ ꯑꯗꯨꯝ ꯃꯈꯟꯒꯣ ꯃꯥꯟꯅꯕ꯭ꯔꯣ
ꯑ ꯑꯧ ꯃꯥꯅꯦ ꯑꯃ ꯑꯁꯪꯕꯤꯗꯣ ꯍꯥꯟꯅ ꯑꯗꯨꯒꯤꯗꯣ ꯐꯪꯉꯝꯗꯦꯕꯀꯣ ꯃꯣꯏꯒꯤ ꯑꯃ ꯂꯤꯟ ꯃꯥꯟꯕ ꯑꯃ ꯂꯩꯕꯗꯨꯁꯨ ꯐꯪꯉꯝꯕꯅꯤ ꯑꯗꯣ ꯍꯧꯖꯤꯛꯀꯥꯟꯗꯤ ꯍꯣꯏ ꯑꯗꯨ ꯍꯧꯖꯤꯛꯇꯤ ꯀꯩꯅꯣꯝꯃ ꯑꯩꯈꯣꯏꯔꯣꯝꯗ ꯐꯪꯕ ꯏꯁꯪ ꯁꯪꯕꯗꯣ ꯑꯗꯨ ꯐꯪꯉꯦ ꯐꯖꯅ ꯌꯥꯝ ꯃꯔꯥꯡ ꯀꯥꯏꯅ ꯍꯣꯡꯁꯨ ꯍꯣꯡꯉꯦ ꯀꯦꯖꯤꯗ ꯀꯩꯅꯣ ꯆꯥ ꯂꯨꯄꯥ ꯅꯤꯐꯨ ꯈꯛꯇ ꯄꯤꯌꯦ
ꯎꯝ ꯑꯗꯨꯗꯤ ꯀꯩꯅꯣꯒꯨꯝꯕꯗꯤ ꯐꯪꯕ ꯌꯦꯟꯗꯦꯝꯒꯨꯝꯕ ꯈꯗꯤ ꯐꯪꯕꯣ
ꯌꯦꯟꯗꯦꯝꯗꯤ ꯐꯪꯗꯦ ꯑꯗꯨꯒ ꯀꯩꯅꯣꯗꯤ ꯐꯪꯉꯦ ꯑꯩꯈꯣꯏꯒꯤ ꯎꯝ ꯀꯔꯤ ꯀꯔꯤ ꯑꯃ ꯄꯥꯡꯈꯣꯛ ꯍꯥꯏꯕ꯭ꯔꯥ
ꯎꯝ
ꯑꯗꯨꯝꯕꯗꯤ ꯃꯔꯛ ꯃꯔꯛꯇ ꯊꯣꯛꯑꯦ ꯌꯦꯝꯗꯦꯝꯗꯤ ꯍꯣꯏ ꯆꯥꯗꯦ ꯃꯣꯏꯗꯤ ꯀꯩꯅꯣ ꯇꯧꯗꯦ ꯍꯥꯏꯗꯤ ꯌꯦꯦꯝꯗꯦꯝ ꯑꯩꯈꯣꯏꯒ ꯄꯥꯡꯈꯣꯛꯀꯤ ꯃꯔꯨ ꯑꯣꯏꯗꯣꯏ ꯃꯥꯜꯂꯦꯕꯣ ꯑꯩꯈꯣꯏ ꯌꯦꯦꯝꯗꯦꯝ ꯑꯩꯈꯣꯏꯅ ꯁꯤꯡꯖꯨꯒ ꯇꯥꯟꯅꯕ ꯑꯃ ꯂꯩꯗꯅ
ꯎꯝ ꯆꯤꯡꯖꯨ ꯄꯥꯟꯕꯗꯣ
ꯍꯣꯏ ꯁꯤꯡꯖꯨꯄꯥꯟꯗꯣ ꯑꯗꯨꯗꯤ ꯐꯪꯉꯦ ꯑꯗꯨꯒꯤ ꯑꯧ ꯑꯗꯩ ꯀꯩꯅꯣ ꯄꯥꯟꯒꯨꯝꯕꯁꯨ ꯑꯗꯨꯝ ꯐꯪꯉꯤ
ꯑꯗꯨꯝꯕꯗꯤ ꯃꯣꯏ ꯆꯥꯕ ꯃꯥꯜꯂꯦ ꯑꯩꯈꯣꯏꯅꯁꯨ ꯌꯨꯠꯇꯠꯇꯒꯁꯨ ꯑꯣ ꯀꯃꯤ ꯃꯊꯦꯜꯗꯣ ꯍꯣꯏ ꯃꯣꯏ ꯑꯗꯨꯃꯇ ꯇꯣꯉꯥꯜ ꯂꯩꯔꯤꯁꯤꯗꯤ ꯁꯦꯝꯃꯒ ꯃꯥꯟꯅꯗ꯭ꯔ ꯍꯧꯖꯤꯁꯨ ꯁꯥꯗꯤ ꯆ ꯃꯥꯅꯦꯕꯀꯣ
ꯎꯝ ꯑꯗꯒꯤ ꯍꯧꯖꯤꯛꯀꯥꯟ ꯀꯩꯅꯣꯁꯨ ꯑꯗꯨꯝ ꯃꯔꯥꯡ ꯀꯥꯏꯅ ꯐꯪꯉꯦ ꯀꯩꯅꯣꯁꯦ ꯃꯣꯏꯗꯤ ꯀꯃꯥꯏꯅ ꯆꯥꯕꯅꯣ ꯈꯪꯗꯦ ꯑꯗꯨꯒꯤ ꯄꯣꯠꯇꯣ ꯑꯗꯣ ꯑꯩꯈꯣꯏ ꯑꯩꯈꯣꯏꯅ ꯁꯨꯝ ꯑꯩꯈꯣꯏꯔꯣꯝꯒꯤ ꯃꯤꯅ ꯆꯥꯕꯒꯤ ꯌꯣꯜꯂꯤꯕ꯭ꯔꯥ ꯃꯣꯏꯁꯦ ꯑ ꯃꯣꯏꯒꯤ ꯀꯩꯅꯣ ꯃꯔꯛꯇ ꯁꯨꯝ ꯌꯥꯎꯋꯦꯕ ꯀꯩꯅꯣꯁꯦ ꯑꯩꯈꯣꯏ ꯇꯤꯁꯦ
ꯎꯝ
ꯁꯧꯒ꯭ꯔꯤ ꯃꯔꯥꯡ ꯀꯥꯏꯅ ꯐꯪꯉꯦ ꯍꯧꯖꯤꯛꯀꯥꯟ
ꯑꯗꯒꯤ ꯀꯩꯅꯣ ꯁꯦ ꯑꯗꯩ ꯀꯩꯅꯣꯁꯨ ꯀꯔꯤꯕ ꯅꯥꯀꯨꯞꯄꯤꯁꯨ ꯑꯗꯨꯝ ꯐꯪꯉꯦ ꯅꯥꯀꯨꯞꯄꯤ ꯍꯥꯏꯗꯤ ꯌꯥꯝ ꯄꯨꯂꯞ ꯑꯣꯏꯅ ꯐꯖꯅ ꯐꯪꯕꯗꯤ ꯅꯠꯇꯦꯕꯀꯣ ꯑꯗꯨꯝ ꯃꯔꯛ ꯃꯔꯛꯇ ꯑꯗꯨꯝ ꯀꯩꯅꯣꯒꯨꯝꯕꯗ ꯊꯣꯛꯑꯝꯃꯦꯕꯀꯣ ꯑꯗꯩ ꯑꯩꯈꯣꯏꯔꯣꯝ ꯂꯩꯕ ꯑꯩꯈꯣꯏꯔꯣꯝꯒꯤ ꯃꯤ ꯂꯩꯕ ꯃꯄꯥꯗꯗꯤ ꯑꯗꯨꯝ ꯐꯖꯅ ꯃꯔꯥꯡ ꯀꯥꯏꯅ ꯀꯩꯅꯣ ꯇꯧꯔꯦ ꯍꯥꯏꯗꯤ ꯐꯪꯉꯦ ꯅꯥꯀꯨꯞꯄꯤꯗꯤ ꯍꯣꯏ ꯂꯩꯅꯕ ꯑꯗꯒꯤ ꯍꯧꯖꯤꯛ ꯍꯧꯖꯤꯀꯥꯟꯁꯦ ꯈꯪꯗꯦ ꯀꯥꯏꯗꯦ ꯄꯣꯔꯛꯏꯅꯣ ꯈꯪꯗꯦ ꯁꯤꯒꯤ ꯄꯣꯠꯁꯦ ꯑꯗꯨꯝ ꯁ꯭ꯋꯥꯏꯗ ꯊꯥꯕ꯭ꯔꯁꯨ ꯇꯨ ꯃꯥꯜꯂꯦ ꯑꯗꯨꯒ ꯐꯪꯗꯤ ꯑꯗꯨꯝ ꯐꯪꯉꯦ
ꯀꯩꯅꯣ ꯑꯩꯈꯣꯏꯒꯤ ꯅꯄꯥꯛꯄꯤꯒꯨꯝꯕ ꯀꯩꯒꯨꯝꯕ ꯐꯪꯕ꯭ꯔꯣ
ꯅꯄꯥꯛꯄꯤꯗꯤ ꯐꯪꯕ ꯋꯥꯠꯂꯦ ꯅꯄꯥꯛꯄꯤꯗꯤ ꯐꯪꯗꯦ
ꯑꯗꯨꯗꯤ ꯁꯧꯒ꯭ꯔꯤ ꯊꯣꯡꯕꯒ ꯆꯥꯅꯤꯡꯉꯥ ꯑꯗꯨꯝ ꯗꯦꯂꯧ ꯃꯅꯥ ꯇꯧꯔꯒ ꯥꯁꯔꯂꯦ
ꯑ ꯇꯤꯜꯍꯧ ꯍꯣꯏ ꯇꯤꯜꯍꯧ ꯃꯅꯥ ꯇꯧꯔꯁꯥꯏ ꯑꯗꯨꯒ ꯇꯤꯜꯍꯧ ꯃꯅꯥ ꯅꯪꯅ ꯇꯤꯜꯍꯧ ꯃꯅꯥ ꯍꯥꯏꯔꯒ ꯍꯧꯖꯤꯛ ꯇꯤꯜꯍꯧ ꯃꯅꯥ ꯑꯃ ꯂꯩꯕꯗꯣ ꯑꯩꯈꯣꯏꯒꯤ ꯃꯔꯨꯒ ꯌꯥꯎꯔꯒ ꯑꯗꯨꯝ ꯃꯅꯥꯁꯨ ꯑꯣꯏꯕ ꯑꯆꯧ ꯑꯆꯧꯕ ꯑꯗꯨꯁꯨ ꯐꯪꯉꯦ ꯑꯗꯒꯤ ꯃꯆꯥ ꯃꯆꯥ ꯑꯀꯨꯞꯄꯗꯣ
ꯎꯝ
ꯑꯗꯨꯁꯨ ꯑꯗꯨꯝ ꯐꯪꯉꯦ ꯏꯁꯄ꯭ꯔꯤꯡ ꯑꯣꯅꯤꯌꯟ ꯍꯥꯏꯔ ꯑꯗꯨꯝ ꯐꯪꯉꯦ ꯐꯖꯅ ꯑꯗꯨꯒꯃꯗꯤ ꯌꯥꯝ ꯐꯖꯅ ꯐꯪꯉꯦ ꯑꯗꯨꯗꯤ ꯑꯗꯨꯝ
ꯈꯔꯗꯤ ꯑꯗꯨꯝ ꯃꯔꯣꯏ ꯃꯄꯥꯡꯒꯤ ꯑꯗꯨꯝ ꯈꯔꯗꯤ ꯐꯪꯉꯅꯤꯀꯣ
ꯐꯪꯉꯦ ꯑꯗꯨꯝ ꯐꯪꯉꯦ ꯃꯔꯣꯏ ꯃꯄꯥꯡꯁꯦ ꯑꯗꯨꯝ ꯐꯪꯉꯦ ꯑꯗꯨꯝꯕꯗꯤ ꯑꯗꯨꯅ ꯑꯗꯨꯝ ꯑꯗꯨꯅ ꯑꯗꯨꯝ ꯊꯣꯡꯉꯦ ꯍꯥꯏꯇꯥꯔꯦꯅꯦ
ꯎꯝ ꯗꯨꯀꯥꯟ ꯑꯗꯨ ꯂꯩꯔꯦꯅꯦ ꯍꯋꯥꯏꯖꯥꯔꯒꯨꯝꯕ ꯍꯋꯥꯏꯖꯥꯔꯒ ꯑꯗꯨꯝ ꯄꯥꯝꯕ꯭ꯔꯥ
ꯎꯝ ꯍꯋꯥꯏꯖꯥ ꯄꯥꯝꯃꯤꯗ ꯍꯋꯥꯏꯖꯥꯥꯁꯦ ꯑꯗꯨꯝ ꯌꯨꯝꯗꯒꯤ ꯀꯩꯅꯣ ꯀꯪꯍꯜꯂꯒꯀꯣ ꯄꯣꯔꯛꯑꯦ ꯑꯗꯒꯤ ꯇꯟꯖꯥꯒꯨꯝꯕ ꯆꯥꯔꯒꯅ ꯀꯩꯅꯣ ꯇꯧꯕ ꯍꯥꯏꯇꯥꯔꯦꯅꯦ
ꯅꯪ ꯁꯦꯝꯖꯕꯒꯗꯤ ꯌꯥꯎꯕ꯭ꯔꯣ
ꯎꯝ ꯍꯋꯥꯏꯖꯥꯔ ꯁꯦꯝꯕꯗꯤ ꯁ꯭ꯋꯥꯏꯗꯗꯤ ꯑꯣꯏꯔꯔꯣꯏ ꯑꯗꯨꯗꯤ ꯁꯨꯡꯑꯣꯣꯏ ꯑꯣꯏꯔꯔꯣꯏ ꯑꯗꯨ ꯀꯩꯅꯣ ꯇꯧꯗꯦ ꯑꯥ ꯑꯗꯨꯗꯤ ꯑꯩꯈꯣꯏꯅ ꯉꯝꯗ꯭ꯔꯦ ꯑꯗꯨꯒꯤ ꯊꯕꯛꯇꯨꯃꯗꯤ ꯑꯗꯨꯒ ꯌꯨꯝꯗꯒꯤ ꯄꯨꯍꯜꯂꯛꯑꯦ ꯍꯥꯏꯗꯤ ꯀꯩꯅꯣ ꯑꯣꯏꯅ ꯍꯥꯏꯇꯥꯔꯦꯅꯦꯀꯣ ꯑꯀꯪꯕ ꯑꯣꯏꯅ ꯑꯗꯨ ꯀꯨꯏꯅꯁꯨ ꯊꯝꯕ ꯌꯥꯏꯑꯕ ꯀꯪꯍꯜꯂꯒ
ꯀꯉꯂꯒꯣꯕꯨꯗꯤ ꯀ ꯆꯅꯤ ꯑꯁ
ꯀꯥ ꯏꯁ ꯀꯩꯅꯣ ꯁꯨꯝ ꯃꯤꯒꯨꯝꯕ ꯊꯨꯅꯒꯨꯝꯕ ꯆꯪꯉꯛꯄꯀꯣ ꯉꯁꯤꯒꯨꯝꯕ ꯐꯖꯅꯒ ꯌꯧꯔꯛꯄ ꯃꯤꯒꯨꯝꯕ ꯑꯗꯨꯝ ꯌꯨꯝꯗꯒꯤ ꯂꯥꯛꯄ ꯗꯤ ꯑꯗꯨꯝ ꯐ꯭ꯔꯦꯁꯀꯨꯝꯕ ꯄꯨꯔꯛꯑꯒ ꯑꯗꯨꯝ ꯆꯥꯔꯒ ꯐ꯭ꯔꯦꯁꯇꯨꯁꯨ ꯑꯗꯨꯝ ꯀꯩꯅꯣ ꯇꯧꯕ ꯌꯥꯏꯑꯕ ꯍꯥꯏꯗꯤ ꯐ꯭ꯔꯤꯖ ꯃꯅꯨꯡꯗ ꯑꯗꯨꯝ ꯀꯨꯏꯅ ꯊꯝꯕ ꯌꯥꯏꯑꯕꯀꯣ
ꯎꯝ
ꯇꯪꯈꯥꯏꯃꯨꯛꯇꯤ ꯑꯗꯨꯝ ꯐꯖꯅ ꯀꯩꯁꯨ ꯇꯧꯗꯦꯕ ꯑꯗꯨꯝ ꯐ꯭ꯔꯤꯖꯇ ꯊꯝꯕꯁꯦ ꯍꯋꯥꯏꯖꯥꯗ ꯐꯖꯅ ꯌꯣꯝꯁꯜꯂꯒ ꯀꯣ
ꯑꯣ
ꯑꯗꯨꯃꯥꯏꯅ ꯇꯧꯔꯒ ꯆꯥꯏꯗ ꯑꯗꯨꯝ ꯑꯗꯨꯝ ꯀꯩꯅꯣꯗꯤ ꯇꯧꯋꯤꯗ ꯑꯗꯨꯝ ꯑꯩꯈꯣꯏꯒꯤ ꯑꯩꯈꯣꯏꯔꯣꯝꯒꯤ ꯆꯤꯟꯖꯥꯛꯄꯨꯗꯤ ꯑꯗꯨꯝ ꯆꯥꯏꯗ ꯑꯌꯥꯝꯕ ꯆꯥꯕ ꯍꯥꯏꯗꯤ ꯊꯣꯡꯉꯒꯁꯨ ꯑꯩꯈꯣꯏꯔꯣꯝꯒꯤ ꯏꯁꯇꯥꯥꯗ ꯑꯗꯨꯝ ꯊꯣꯡꯕꯅꯤꯅꯅꯦ ꯑꯗꯨꯃꯥꯏ ꯑꯗꯨꯝ ꯆꯥꯏꯗ ꯉꯥ ꯑꯌꯥꯏꯕꯒꯨꯝꯕꯗꯤ ꯑꯗꯨꯝ ꯋꯥꯠꯇ꯭ꯔꯦ ꯋꯥꯠꯇꯅꯕ ꯑꯗꯨꯝ ꯊꯝꯃꯦ ꯍꯥꯏꯇꯥꯔꯦꯅꯦ
ꯃꯣꯏꯔꯣꯝꯒꯤꯗ ꯆꯥꯕꯗꯤ ꯍꯩꯅꯑꯕ
ꯑꯗꯨꯝ ꯍꯩꯅꯩ ꯃꯣꯏꯔꯣꯝꯒꯤꯁꯨ ꯑꯗꯨꯝ ꯃꯣꯏꯔꯣꯝꯅ ꯑꯃꯨꯛ ꯀꯩꯅꯣ ꯆꯥꯏꯗꯅꯀꯣ ꯇꯟꯒꯨꯝꯕ ꯌꯥꯝ ꯆꯥꯏꯗꯅ
ꯎꯝ
ꯑꯗꯣ ꯑꯗꯨꯁꯨ ꯑꯗꯨꯁꯨ ꯑꯗꯨꯝ ꯍꯩꯅꯔꯦ ꯍꯧꯖꯤꯛꯇꯤ ꯑꯗꯩ ꯀꯩꯅꯣꯁꯨ ꯑꯗꯨꯝ ꯑꯩꯈꯣꯏꯔꯣꯝ ꯑꯌꯥꯝꯕꯅ ꯌꯨꯝꯗꯗꯤ ꯑꯗꯨꯝ ꯊꯣꯡꯉꯒ ꯆꯥꯖꯕꯅꯤꯅ ꯑꯩꯈꯣꯏ ꯆꯥꯏꯗꯣ
ꯀꯌꯥꯝ ꯀꯨꯏꯔꯒꯦꯅ ꯑꯗꯨ ꯂꯩꯔꯗꯣ
ꯎꯝ ꯆꯍꯤ ꯑꯃ ꯑꯅꯤꯃꯨꯛ ꯑꯗꯨꯝ ꯐꯥꯔꯦ
ꯗꯦ ꯃꯩꯅꯌꯥ ꯂꯩꯕꯠꯇ
ꯑꯥ ꯍꯣꯏ ꯍꯣꯏ ꯐꯔꯦ ꯐꯔꯦ ꯑꯗꯨꯗꯤ ꯅꯪ ꯊꯕꯛ ꯇꯧꯊꯣꯛꯆꯔꯣ ꯑꯩꯁꯨ ꯁꯤ ꯊꯕꯛ ꯈꯔ ꯂꯣꯏꯁꯤꯟꯈꯤꯒꯦ ꯍꯣꯏ ꯍꯣꯏ ꯊꯝꯃꯒꯦꯀꯣ